ꯇꯥꯏꯌꯦ ꯇꯥꯏꯌꯦ ꯇꯥꯔꯕꯣ
ꯍꯣꯏ ꯇꯥꯔꯦ ꯇꯔꯦ
ꯑꯣ ꯑ ꯃꯣꯏ ꯀꯣꯏ ꯇꯧꯔꯤꯒꯦ
ꯑꯁ ꯀꯣꯏ ꯇꯧꯅꯤ ꯋꯥꯔꯦ ꯇꯏ
ꯍꯔꯦ ꯀꯔꯤꯒꯤ ꯋꯥꯕ꯭ꯔꯣ
ꯑꯁ ꯋꯥꯔꯦ ꯋꯥꯔꯦ ꯌꯥꯗ
ꯀꯩꯅ‌ꯣ ꯃꯔꯝꯗꯣ ꯍꯥꯏꯕꯤꯕ ꯌꯥꯏꯗꯅ
ꯋꯥꯔ‌ꯦꯗ ꯑꯩ ꯆꯠꯊꯣꯛ ꯆꯠꯁꯤꯟꯅ‌ꯦ ꯌꯥꯗ꯭ꯔꯦ
ꯎꯝ ꯍꯟꯗꯛ ꯃꯇꯥꯡꯗꯤ ꯆꯥꯕ ꯊꯛꯄꯩꯗꯤ ꯀꯃꯥꯏ ꯀꯔꯤ ꯊꯣꯡꯅꯔꯤꯒꯦ
ꯑꯁ ꯑꯍꯥꯎꯕ ꯉꯥꯛ ꯆꯥꯏꯗ
ꯍꯧꯋꯥꯡꯁꯦ ꯀꯩꯀꯩ ꯏꯟꯖꯥꯡ ꯃꯊꯦꯜꯅ‌ꯣ ꯑꯝꯇ ꯍꯥꯏꯔꯛꯎꯅꯦ
ꯎꯝ ꯑꯁ ꯃꯤꯅ ꯆꯥꯅꯗꯕ ꯉꯥꯛꯇꯅꯤꯗ ꯑꯩꯈꯣꯏ ꯆꯥꯔꯤꯗꯤ
ꯑꯁ ꯑꯍꯥꯎꯕ ꯃ
ꯁꯥꯎꯟꯅꯦ ꯆꯥꯔꯝꯃ‌ꯣꯏ ꯁꯥꯎꯟ
ꯍꯥ ꯆꯥꯗ‌ꯦ ꯆꯥ‌ꯗ‌ꯦ
ꯑ ꯆ ꯇꯑ ꯁꯥꯎꯒ
ꯑꯩꯅ ꯀꯃꯥꯏ ꯀꯃꯥꯏꯅ ꯊꯣꯡꯒꯦ ꯅꯪꯁꯦ
ꯑꯁ ꯀꯃꯥꯏꯅ ꯇꯧꯅꯤ ꯑꯩꯈꯣꯏꯗꯤ ꯑꯜꯂꯤꯇ‌ꯦꯅ ꯑꯗꯨꯝ ꯊ‌ꯣꯡꯉꯤꯗ
ꯑꯁ ꯑꯌꯣꯗꯤ ꯌꯥꯝ ꯍꯩꯕ ꯃꯥꯜꯅꯤꯅꯦꯀꯣ
ꯑ ꯏꯃꯥ ꯊꯣꯡꯉꯗꯤ ꯃꯄꯟ ꯊꯤꯕ ꯉꯥꯛꯇꯅ‌ꯦ
ꯑ ꯑ ꯑꯩꯈ‌ꯣꯏꯖꯨ ꯑꯥ ꯍꯥꯏꯔꯛꯑꯣ ꯑꯣ ꯑꯩꯈꯣꯏ ꯑ ꯑꯩꯈꯣꯏꯁꯨ ꯏꯟꯆꯥꯡ ꯍꯥꯎꯇ‌ꯦꯗ ꯃꯅꯥ ꯃꯁꯤꯡ ꯈꯔ ꯆꯥ ꯥꯑꯍꯥꯎꯕ ꯑꯍꯥꯎꯕ ꯆꯥꯗꯕ ꯀꯨꯏꯔꯦ ꯍꯪꯒꯥꯝꯒꯨꯝꯕꯀꯣ
ꯑꯣ
ꯍꯪꯒꯥꯝꯒꯨꯝꯕ ꯁꯧꯒ꯭ꯔꯤꯒꯨꯝꯕ ꯁꯦꯕꯣꯠꯀꯨꯝꯕ
ꯑꯥ
ꯑꯗꯨꯒ ꯍꯋꯥꯏꯀꯣ
ꯑꯥ
ꯑꯁꯥꯡꯕꯤ ꯑꯃꯨ ꯍꯋꯥꯏꯃꯨꯕꯤꯒ ꯂꯩꯗꯥꯏꯅꯦ ꯑꯗꯨꯒꯨꯝꯕ ꯑꯗꯨꯒ ꯍꯋꯥꯏ ꯀꯥꯡꯇꯛꯀꯨꯝꯕ ꯃꯨꯁꯣꯔꯤ ꯑꯗꯨ ꯉꯥꯛ ꯉꯥꯏꯔꯦ
ꯑꯣ
ꯀꯩꯅꯣꯗꯣ ꯌꯥꯏ ꯌꯥꯏꯉꯪ ꯃꯄꯥꯟꯗꯣ ꯌꯥꯝ ꯍꯥꯎꯋꯦꯅꯦ ꯉꯁꯥꯏ ꯑꯌꯨꯛꯇ ꯏꯔꯣꯟꯕꯅꯤꯅꯦ ꯎꯝ ꯍꯥꯎꯋꯦ ꯌꯥꯝ ꯆꯥꯕꯗ ꯌꯥꯝ ꯍꯥꯎꯋꯦ ꯑꯂꯨꯒ ꯑꯗꯨ ꯄ ꯀꯩꯅꯣꯒ ꯉꯥ ꯌꯥꯎꯗꯕꯤꯗ ꯆꯝꯅ ꯏꯔꯣꯜꯂꯐꯧ ꯍꯥꯎꯋꯦ ꯉꯥꯍꯣꯏ ꯉꯥ ꯌꯥꯎꯔꯗꯤ ꯌꯥꯝ ꯍꯥꯎꯅꯤ
ꯑꯣ- ꯍꯟꯗꯛꯇꯤ ꯌꯨꯝ ꯀꯨꯝ ꯀꯨꯝꯅꯤꯡꯉꯥꯏ ꯂꯩꯇ꯭ꯔꯕꯣ
ꯂꯩꯇ꯭ꯔꯦ ꯉꯔꯥꯡ ꯅꯍꯥꯟ ꯀꯨꯝꯃꯨꯏꯌꯦ
ꯎꯝ
ꯑꯗꯨꯝ ꯀꯥꯔꯛꯑꯦ ꯑꯃꯨꯀ
ꯍ ꯑꯍꯤꯛ ꯅꯣꯏꯗꯤ ꯄꯩꯁꯥ ꯄꯥꯏꯔꯕꯅꯤꯅ ꯀꯣ ꯑꯁ
ꯑ ꯍꯥ ꯀꯔꯥꯏꯗꯒꯤꯅꯣꯗ
ꯒꯥꯔꯤꯒ ꯃꯈꯥꯜ ꯃꯈꯜ ꯂꯩꯗꯗꯅ ꯍꯥ
ꯑ ꯍꯥ ꯍꯥ ꯍ ꯀꯔꯥꯏꯗꯒꯤꯅꯣꯗ
ꯂꯧꯁꯤꯟꯕ ꯉꯝꯗꯕ ꯄꯩꯁꯥ ꯄꯥꯏꯕꯅꯤꯅ ꯌꯥꯗ꯭ꯔꯦꯅꯦ
ꯀꯔꯥꯏꯗꯒꯤꯅꯣꯗ ꯒꯥꯔꯤꯗꯣ ꯑꯩꯖꯨ ꯃꯊꯪꯗꯩ ꯊꯧꯕ ꯇꯝꯒꯦ ꯇꯧꯕꯅꯤ ꯊꯧꯕ ꯇꯝꯅꯤꯡꯉꯤꯅꯦ
ꯎꯝ ꯍꯣꯏꯅꯦ ꯇꯝꯖꯤꯜꯂꯣ ꯅꯪꯒꯤꯕꯨ ꯀꯔꯤ ꯑꯦ
ꯑꯁ ꯅꯨꯡꯗꯤ ꯅꯨꯡꯉꯥꯏꯔꯦꯍꯦ ꯑꯣꯂꯦꯟ
ꯍꯍ ꯁꯍꯨꯛ ꯑꯣ ꯑꯣ ꯑꯣ ꯍꯣꯏ
ꯅꯪ ꯌꯨꯝ ꯂꯩꯕ꯭ꯔꯥ ꯑꯗꯨ ꯂꯧ ꯂꯧꯕꯗꯣ
ꯎꯝ ꯈꯪꯗꯦꯗ ꯑꯩꯈꯣꯏ ꯌꯨꯝ ꯑꯩ ꯃꯤꯠ ꯅꯥꯕꯒꯤ ꯑꯩ ꯌꯨꯝ ꯀꯨꯝꯕꯅꯦꯕ ꯅꯍꯥꯟ ꯎꯝ ꯀꯨꯝꯃꯒ ꯑꯗ ꯂꯩꯕ ꯀꯨꯏꯗ꯭ꯔꯤ ꯃꯥꯜꯂꯦ- ꯑꯗꯨ ꯑꯩꯅ ꯀꯨꯝꯕ ꯃꯇꯝꯗꯣ ꯀꯩꯅꯣ ꯑꯗꯨ ꯍ ꯑꯍꯨ ꯂꯤꯂꯣꯡ ꯊꯔꯣꯏ ꯑꯩꯈꯣꯏ ꯕꯥꯍꯣꯏ ꯃꯌꯥꯝ ꯆꯪꯉꯒ ꯁ꯭ꯇꯥꯠ ꯇꯣ ꯍꯧꯗ꯭ꯔꯤꯕꯒꯤ
ꯑꯣ
ꯁꯦꯝꯅꯤꯉꯥꯏ ꯈꯔ ꯌꯥꯎꯔꯤ ꯍꯥꯏꯕꯅꯤ ꯑꯗꯨꯅꯤ
ꯎꯝ ꯎꯝ ꯎꯝ ꯂꯩꯔꯗꯤ ꯁꯦꯝ ꯇꯥꯕꯅꯦ ꯀꯩꯅꯣ ꯑꯦ ꯗꯏꯔꯦꯛ ꯁꯣꯔꯨꯝꯗ ꯄꯨꯊꯣꯛ ꯄꯨꯁꯅ ꯇꯅ ꯁꯣꯔꯨꯝꯗꯒꯤꯩ ꯄꯨꯊꯣꯛꯄ ꯄꯣꯠ ꯐꯥꯎꯗꯕꯅꯤ ꯁꯦꯝꯅꯤꯡꯉꯥꯏꯈꯩꯒꯤ ꯄꯣꯠꯅꯤ
ꯍꯥꯏꯦꯔꯣꯅꯦ
ꯑꯥ
ꯅꯪꯒꯤ ꯅꯣꯡꯃꯒꯤ ꯃꯇꯨꯡꯇꯤꯟꯅꯦ ꯍꯥꯏꯔꯣꯅꯦ ꯑꯩꯁꯨ ꯍꯥꯏꯔꯛꯀꯦ
ꯑꯩ ꯅꯣꯡꯃꯩ ꯔꯨꯇꯤꯟꯗꯤ ꯂꯣꯏꯔꯦ ꯑꯩꯈꯣꯏꯗꯤ ꯊꯦꯕꯕꯥ
ꯑꯣ
ꯑꯩ ꯄꯨꯡ ꯀꯩꯅꯣꯗꯒꯤ ꯍꯧꯔꯒꯦ ꯍꯧꯒꯠꯄꯗꯒꯤ ꯍꯧꯒꯠꯂꯅꯤ ꯄꯨꯡ ꯀꯌꯥꯅꯣ ꯃꯔꯤ ꯃꯉꯥꯗ ꯍꯧꯒꯠꯂꯅꯤ ꯃꯉꯥꯗ ꯆꯞ ꯆꯥꯅ ꯆꯞ ꯆꯥꯕꯗꯤ ꯅꯠꯇꯦ ꯈꯔ ꯍꯦꯟꯕꯁꯨ ꯌꯥꯎꯋꯤ ꯈꯔ ꯃꯉꯥ ꯇꯥꯔꯝꯗꯥꯏꯒꯨꯝꯕꯁꯨ ꯌꯥꯎꯋꯦꯕ ꯑꯗꯨꯗ ꯍꯧꯒꯠꯂꯅꯤ ꯋꯥꯁꯑꯞ ꯇꯧꯊꯣꯛꯑꯅꯤ ꯑꯗꯨꯒ ꯇꯧꯊꯣꯛꯑꯒ ꯗ꯭ꯔꯦꯁꯑꯞ ꯇꯧꯔꯒ ꯆꯠꯂꯅꯤ ꯆꯠꯂꯒ ꯑꯥ ꯌꯧꯕꯗ ꯁꯤꯛꯁ ꯇ꯭ꯋꯦꯟꯇꯤꯒꯨꯝꯕ ꯌꯧꯔꯅꯦꯕ ꯅ ꯇꯞꯅ ꯗꯤꯜ ꯂꯦꯜꯂꯒ ꯁꯦꯀꯟꯗ ꯑꯗꯨꯝ ꯆꯠꯂꯅꯤ ꯑꯗꯨꯒ ꯁꯤꯛꯁ ꯇ꯭ꯋꯦꯟꯇꯤꯒꯨꯝꯕ ꯌꯧꯔꯅꯤ ꯑ ꯌꯧꯔꯒ ꯑꯗ ꯁꯚꯦꯟ ꯊꯥꯔꯇꯤ ꯑꯦꯠꯇ ꯄ꯭ꯔꯦꯛꯇꯤꯁ ꯍꯧꯔꯒ ꯑꯦꯠ ꯁꯚꯦꯟꯗ ꯍꯧꯔꯒ ꯑꯦꯠ ꯑꯦꯠ ꯊꯥꯔꯇꯤꯒꯨꯝꯕ ꯂꯣꯏꯔꯅꯤ ꯑꯦꯠ ꯊꯥꯔꯇꯤꯒꯨꯝꯕ ꯂꯣꯏꯔꯒ ꯑꯗꯩ ꯍꯜꯂꯅꯤ ꯍꯜꯂꯒ ꯅꯥꯏꯟ ꯇꯥꯔꯝꯗꯥꯏꯗ ꯌꯨꯝ ꯌꯧꯔꯅꯤ ꯑꯗꯨꯒ ꯆꯥꯛ ꯆꯔ ꯆꯥꯛ ꯆꯥꯊꯣꯛꯑꯅꯤ ꯆꯥꯛꯆꯥꯥ ꯇꯣꯛꯑꯒ ꯂꯨꯖꯊꯣꯛꯄ꯭ꯔ ꯇꯧꯔꯒ ꯆꯥꯛꯆꯥ ꯇꯣꯛꯑꯒ ꯑꯗꯨꯝ ꯄꯊꯥꯔꯅꯤ ꯔꯦꯁ ꯍꯣꯟ ꯁꯥꯟꯅꯒꯦꯔꯥ ꯇꯧꯔꯒ ꯔꯦꯁ ꯇꯧꯔꯒ ꯍꯣꯔꯦꯟ ꯄꯨꯡ ꯀꯩꯅꯣ ꯐꯥꯎ ꯑꯍꯨꯝ ꯐꯥꯎ ꯔꯦꯁ ꯇꯧꯔꯒ ꯑꯃꯨꯛꯀ ꯃꯔꯤꯗꯒꯤ ꯑꯃꯨꯛꯀ ꯋꯀꯤꯡ ꯈꯨꯃꯟ ꯂꯝꯄꯥꯛꯇꯔ ꯀꯩꯗꯔ ꯋꯥꯛꯀꯤꯡ ꯆꯠꯂꯒ ꯍꯜꯂꯛꯑꯒ ꯄꯨꯡ ꯇꯔꯨꯛ ꯇꯥꯔꯦ ꯑꯗꯩ ꯇꯔꯨꯛꯇꯒꯤ ꯂꯩꯔꯒ ꯋꯥꯆꯞ ꯀꯔꯤ ꯀꯔꯥ ꯆꯥꯝꯊꯣꯛ ꯈꯣꯠꯇꯣꯛ ꯇꯧꯔꯒ ꯑꯃꯨꯛ ꯆꯥꯛ ꯆꯥ ꯇꯣꯛꯑꯒ ꯑꯃꯨꯛꯀ ꯄꯣꯊꯥꯔꯒ ꯍꯣꯔꯦꯟ ꯄꯨꯡ ꯀꯩꯅꯣꯗ ꯑꯃꯨꯛꯀ ꯄꯨꯡ ꯇꯔꯥ ꯇꯔꯥꯃꯥꯊꯣꯏꯗ ꯑꯗꯨ ꯂꯣꯏꯁꯤꯜꯂꯅꯤ ꯑꯗꯨ ꯇꯨꯝꯃꯅꯤ ꯑꯗꯨꯒ ꯍꯧꯒꯠꯄꯗꯣ ꯑꯗꯨ ꯉꯥꯏꯔꯦ ꯑꯩꯒꯤꯗꯤ
ꯐꯩꯅꯦ ꯐꯅꯦ
ꯑꯣ
ꯅ ꯍꯥꯟꯂꯋꯥ ꯑꯩꯁ ꯑꯩꯒꯤꯗꯤ ꯀꯣꯂꯦꯖ ꯀꯥꯔꯗꯤꯀꯣ ꯀꯣꯂꯦꯖꯇꯠꯂꯗꯤ ꯑꯌꯨ ꯉꯛꯇ ꯍꯧꯒꯠꯂꯅꯤ ꯑꯗꯨꯒ ꯔꯣꯝꯂꯥꯒꯤ ꯃꯥ ꯄꯣꯠꯆꯤꯡ ꯊꯧꯕꯅꯤꯅ ꯑꯗꯨ ꯉꯥꯏꯔꯅꯤ ꯃꯥꯒꯤ ꯑꯆꯥꯕ ꯈꯣꯠꯄ ꯏꯆꯥ ꯍꯅꯕ ꯈꯔ ꯈꯔ ꯁꯤꯜꯂꯅꯤ ꯁꯤꯜꯂꯕ ꯃꯇꯨꯡꯗ ꯋꯥꯆꯞ ꯇꯧꯔꯅꯤ ꯋꯥꯆꯞ ꯀꯩꯀꯥ ꯇꯧꯔ ꯂꯣꯏꯔ ꯃꯗꯨ ꯆꯥꯝꯅꯕ ꯁꯤꯜꯂꯅꯤ ꯑꯗꯨ ꯃꯇꯨꯡꯗ ꯋꯥꯆꯞꯃꯨꯛ ꯇꯧꯔꯅꯤ ꯉꯁꯥꯏ ꯒ꯭ꯌꯥꯁ ꯄꯥꯏꯔꯕꯅꯤꯅꯀꯣ
ꯑ
ꯋꯥꯁ ꯇꯧꯔꯒꯅ ꯄꯥꯔꯅꯤ ꯍꯥꯏ ꯄꯥꯎ ꯂꯅ ꯍꯥꯏ ꯀ ꯀꯦ ꯑꯗꯨ ꯍꯅꯔꯅꯤ ꯑꯗꯨ ꯃꯇꯨꯡꯗ ꯆꯠꯈ꯭ꯔꯅꯤ ꯑꯩ ꯆꯛ ꯆꯥꯔꯅꯤ ꯑꯗꯨꯗꯩ ꯀꯣꯂꯦꯖ ꯆꯠꯈ꯭ꯔꯅꯤ ꯄꯨꯡ ꯃꯥꯄꯟ ꯃꯈꯥꯏ ꯆꯠꯈ꯭ꯔꯅꯤ ꯑꯗꯨꯗꯒꯤ ꯄꯨꯡ ꯃꯥꯄꯜ ꯇꯔꯥ ꯇꯔꯥꯃꯥꯊꯣꯏ ꯕꯥꯔꯣ ꯐꯥꯎ ꯂꯩꯔꯅꯤ ꯑꯗꯒꯤ ꯑꯣꯐ ꯂꯩꯔꯅꯤ ꯄꯨꯡ ꯑꯃꯗꯒꯤ ꯑꯅꯤꯐꯥꯎ ꯂꯩꯕꯤꯔꯤ ꯆꯪꯒ꯭ꯔꯅꯤ
ꯎꯝ
ꯊꫭꯛꯂꯛꯑꯒ ꯀ꯭ꯂꯥꯁ ꯑꯍꯨꯝꯗ ꯑꯃꯛ ꯌꯥꯎꯔꯅꯤ ꯑꯗꯨꯗꯤ ꯈꯣꯏꯂꯦ ꯍꯜꯂꯛ ꯑꯅꯤ ꯇꯨꯡꯗ ꯍꯦꯛ ꯍꯟꯕꯒ ꯀꯩꯀꯩ ꯑꯗꯨꯝ ꯕ꯭ꯔꯦꯛꯐꯥꯁꯀꯨꯝꯕ ꯑꯗꯨꯝ ꯆꯥꯕꯀꯣ
ꯎꯝ
ꯍꯣꯁꯂꯦꯟ ꯑꯃꯐꯠ ꯁꯥꯔꯅꯤ ꯄ꯭ꯔꯣꯇꯤꯟ ꯑꯃ ꯄ꯭ꯔꯣꯇꯤꯟ ꯁꯥꯔꯅꯤ ꯑꯗꯨꯃꯥꯏꯅ ꯇꯧꯔꯅꯤ ꯑꯗꯨ ꯇꯧꯔ ꯃꯇꯨꯡꯗ ꯈꯔ ꯀꯨꯏꯅ ꯄꯣꯊꯥꯔꯅꯤ ꯑꯗꯨꯒ ꯄꯣꯊꯥꯔ ꯃꯇꯨꯡꯗ ꯑꯗꯨꯝ ꯋꯥꯛꯀꯤꯡꯒꯤ ꯑꯗꯨꯝ ꯂꯣꯏꯁꯤꯜꯂꯅꯤ ꯑꯗꯨꯒ ꯆꯦꯜꯂꯅꯤ ꯑꯗꯩ ꯄꯨꯡ ꯃꯥꯉ ꯃꯥꯈꯥꯏ ꯇ ꯍꯜꯂꯛ ꯑꯅꯤ ꯋꯥꯁꯞ ꯇꯧꯔꯅꯤ ꯑ ꯆꯥꯛ ꯀꯩꯀꯥ ꯊꯣꯡꯗꯣꯛꯑꯅꯤ ꯑꯗꯨ ꯂꯣꯏꯔꯅꯤ ꯑꯗꯨꯗꯤ ꯆꯥꯛ ꯉꯟꯇ ꯆꯥꯅꯤꯡꯉ ꯆꯥꯔꯅꯤ ꯆꯥꯅꯤꯡꯗ꯭ꯔꯒꯅ ꯈꯤꯇꯪ ꯂꯩꯔꯥ ꯆꯥꯔꯅꯤ ꯑꯗꯨ ꯃꯥꯇꯨꯡꯗ ꯄꯨꯡ ꯇꯔꯦꯠ ꯇꯥꯔꯛꯑꯕ ꯄꯨꯡ ꯇꯔꯦꯠ ꯇꯥꯔꯗꯤ ꯇꯔꯦꯠ ꯃꯈꯥꯏ ꯅꯤꯄꯥꯟ ꯇꯥꯔꯝꯗꯥꯏꯗꯒꯤ ꯑꯃꯨꯛ ꯑꯩꯒꯤ ꯀꯩꯅꫭꯒꯤ ꯏꯁꯇꯗꯤ ꯍꯧꯔꯅꯤ ꯇꯔꯥ ꯇꯔꯥ ꯃꯈꯥꯏꯐꯥꯎ ꯇꯧꯔꯅꯤ ꯑꯗꯨꯝ ꯗꯗꯤ ꯇꯔꯥ ꯃꯥꯊꫭꯏꯒ ꯇꯔꯗꯤ ꯔꯦꯁ ꯇꯧꯔꯅꯤ ꯔꯦꯁꯇꯨꯔꯦꯟ ꯃꯇꯨꯡꯗ ꯄꯨꯡ ꯃꯔꯤ ꯃꯈꯥꯏ ꯃꯉꯥ ꯑꯗꯨꯝ ꯍꯧꯒꯠꯂꯅꯤ ꯑꯗꯨ ꯆꯞ ꯃꯥꯟꯅ ꯑꯗꯨꯝ ꯀꯟꯇꯤꯅ꯭ꯌꯨ ꯇꯧꯔꯦ ꯀꯣꯂꯦꯖ ꯆꯠꯇ꯭ꯔꯗꯤ ꯅꯨꯡꯊꯤꯟ ꯄꯨꯔꯥ ꯐ꯭ꯤꯕ ꯑꫭꯏꯊ
ꯎꯝ
ꯑꯩꯅ ꯃꯃꯥꯡ ꯑꯦꯛꯖꯥꯝ ꯑꯇꯣꯞꯇꯣꯞꯄ ꯊꯔꯝꯕꯗꫭ ꯇꯥꯕ꯭ꯔꫭ ꯑꯦꯖꯥꯝ ꯑꯇꫭꯞ ꯑꯇꫭꯞ ꯄ ꯊꯥꯔꯝꯕꯗꯣ ꯑꯗꯨꯒꯤꯗꯤ ꯑꯁ ꯑꯗꯨꯒꯤ ꯔꯨꯇꯤꯟꯗꯨꯗꯤ ꯀꯤꯒꯅꯤꯌꯦ ꯅꯣꯏ ꯍꯥꯏꯔꯣꯔ
ꯎꯝ
ꯄꯣꯊꯥꯅꯤꯡꯉꯥꯏ ꯃꯇꯝꯇꯅꯤ ꯑꯌꯨꯛ ꯉꯛꯇꯇꯥ ꯍꯧꯔꯦꯅꯀꯣ
ꯑꯣꯝ
ꯑꯗꯨꯨꯝ ꯇꯥꯍꯣꯜꯂꯅꯤ ꯑꯗꯨꯒ ꯁꯤ ꯍꯣꯁꯇꯦꯜꯒꯤ ꯍꯣꯇꯦꯜꯁꯨ ꯇꯧꯔꯤꯕ ꯗꯨꯀꯥꯟꯗꯣ ꯑꯗꯨꯒ ꯍꯣꯁꯇꯦꯜ ꯑꯍꯜ ꯑꯅꯤ ꯑꯗꯨꯗꯒꯤꯗꯤ ꯃꯣꯏ ꯏꯁꯤꯡ ꯆꯤꯡꯕꯩ ꯈꯣꯠꯄꯩ ꯈꯔ ꯇꯧꯕꯤꯔꯝꯃꯅꯤ ꯑꯗꯒꯤ ꯁꯥꯇ꯭ꯔ ꯀꯩꯀꯥ ꯃꯁꯤꯡ ꯊꯤꯕꯤꯔꯝꯃꯅꯤ ꯑꯗꯨꯩꯗꯤ ꯄꯨꯡ ꯇꯔꯨꯛ ꯇꯔꯦꯠ ꯇꯥ ꯍꯦꯛ ꯇꯥꯕꯒ ꯊꯣꯛꯈ꯭ꯔꯅꯤ ꯍꯧꯖꯤꯁꯜꯂꯛꯏ ꯊꯣꯛꯈ꯭ꯔꯒ ꯌ ꯋꯥꯅꯤ ꯆꯊ ꯍꯅꯤ ꯆ ꯆꯥꯅꯦ ꯄꯨꯔꯦꯁ ꯈꯥꯅꯦ
ꯎꯝ
ꯑꯗꯣ ꯑꯩ ꯀꯣꯂꯦꯖ ꯆꯠꯇ꯭꯭ꯔꯔꯤ ꯑꯗꯨ ꯂꯣꯏꯔꯕ ꯃꯇꯨꯡꯗ ꯀꯩꯅꯣ ꯀꯝꯄ꯭ꯌꯨꯇꯔ ꯀ꯭ꯂꯥꯁ ꯆꯠꯈ꯭ꯔꯅꯤ
ꯑꯝ
ꯀꯕꯤ ꯇ ꯀ꯭ꯂ ꯂꯥꯁꯟꯗꯅꯤ ꯍꯜꯂ ꯋꯥꯅꯤ ꯑꯗꯨꯝ ꯀꯝꯄ꯭ꯌꯨꯇꯔ ꯀ꯭ꯂꯥꯁꯇꯒꯤ ꯑꯗꯨꯝ ꯀꯂꯦꯁ ꯌꯧꯈ꯭ꯔꯅꯤ ꯀꯂꯦꯁ ꯌꯧꯔꯅꯤ ꯑꯗꯨꯗꯒꯤ ꯑ ꯄꯨꯡ ꯑꯅꯤ ꯃꯈꯥꯏꯃꯨꯛ ꯂꯩꯔꯅꯤ ꯑꯗꯩ ꯄꯨꯡ ꯑꯍꯨꯝ ꯅꯪꯅꯕ ꯑꯃꯨꯛꯀ ꯁꯤꯒꯤ ꯑꯩꯒꯤ ꯑꯦꯛꯖꯥꯝ ꯊꯥꯕꯒꯤꯀꯣ ꯀꯣꯆꯤꯡꯒꯤꯗ ꯑꯃꯨ ꯆꯪꯈ꯭ꯔꯅꯤ ꯆꯪꯉ ꯃꯇꯨꯡꯗ ꯑꯗꯨꯗꯒꯤ ꯀꯨꯝꯃꯅ ꯄꯥꯎꯗꯦ ꯍꯥꯏꯅꯤ ꯃꯔꯤ ꯋꯥꯥꯎꯗꯖꯥꯅꯤ ꯍꯜꯂꯛꯑꯅꯤ ꯑꯃꯨꯛꯀ ꯔꯦꯟꯗ ꯆꯪꯗꯕꯤꯗ ꯑꯃꯨꯛꯀ ꯑꯉꯥꯡ ꯍꯨꯝꯗ꯭ꯗꯔꯒꯤ ꯑꯃꯨꯛꯀ ꯆꯠꯇꯣꯏꯅꯤ ꯑꯗ ꯁꯤꯔ ꯑꯃꯀ ꯄꯨꯡ ꯇꯔꯦꯠ ꯇꯥꯔꯦ ꯄꯨꯡ ꯇꯔꯦꯠ ꯇꯔꯅꯤ ꯋꯥꯁꯞ ꯇꯧꯔꯅꯤ ꯆꯥꯛꯣꯡꯊꯣꯛꯅꯤ ꯆꯥꯛ ꯆꯥꯔꯅꯤꯥꯏ ꯁꯗꯤ ꯇꯧꯔꯅꯤ ꯑꯗꯨ ꯇꯨꯝꯃꯅꯤ ꯕꯤꯔꯅꯤ ꯃ ꯑꯗꯨ ꯃꯇꯝ ꯃꯇꯝꯗꯗꯤ ꯑꯗꯣ ꯑꯗꯨꯗ ꯃ ꯃꯇꯝ ꯇ ꯀꯁꯨ ꯋꯥꯗꯦꯕ ꯑꯗꯨꯣ ꯋꯥꯑꯦ ꯍꯥꯏꯁꯦ ꯑꯗꯣ ꯍꯧꯖꯤꯗ ꯈꯂ ꯀꯣꯁꯋꯥꯗꯧ ꯃꯥꯦ ꯈꯔ ꯋꯥꯅꯦꯕ ꯑꯗꯨ ꯃꯇꯝꯗꯤ ꯀꯩꯁꯨ ꯋꯥꯗꯦ ꯑꯁ ꯌꯥꯝ ꯅꯝꯃꯦꯖꯕꯨ ꯃꯥꯗꯤ ꯑꯗꯨꯗꯤ
ꯎꯝ
ꯄꯩꯁꯥꯗ ꯋꯥꯕ ꯄꯣꯛꯇꯦꯕꯀꯣ ꯑꯗꯣ ꯃꯇꯝ ꯆ ꯖꯤ ꯈꯉ ꯍꯧꯗ꯭ꯔꯦ ꯊꯕꯛ ꯌꯥꯝꯃꯟꯕꯒꯤꯀꯣ ꯑꯃꯗ ꯑꯃꯨꯛ ꯆꯠ ꯑꯃꯗ ꯑꯃꯨꯛ ꯆꯠ ꯆꯠ ꯑꯃꯗ ꯑꯃꯨꯛ ꯆꯠꯇꯧꯕꯒꯤ ꯃꯇꯝ ꯆꯠꯄꯗꯤ ꯈꯪꯍꯧꯗꯦ
ꯍꯣꯏ ꯑꯗꯨ ꯋꯥꯕꯁꯨ ꯈꯪꯉꯣꯏꯗꯀꯣ ꯍꯌꯦꯡ ꯇꯤꯔꯨꯜ ꯐꯪꯉꯀꯥꯟꯗꯗꯤ ꯕꯤꯜ ꯈꯛ ꯐꯪꯉ ꯒꯥꯟꯗꯗꯤ ꯋꯥꯕꯒ ꯂ‌ꯣꯏ ꯀꯥꯎꯊ‌ꯣꯛꯄꯅ‌ꯦꯍ‌ꯦ
ꯃꯥꯅꯦ ꯑꯗꯣ ꯅꯪ ꯑꯦꯟꯖꯥꯡ ꯊꯣꯡꯕ ꯈꯣꯠꯄ ꯌꯥꯝ ꯍꯩꯅ ꯇꯥꯏ ꯄꯥꯎ ꯇꯥꯏꯅ
ꯑꯩꯔ‌ꯣ ꯑꯁ ꯀꯥꯏꯗꯩꯅ‌ꯣꯗ
ꯅꯪꯒꯤ ꯑꯦꯟꯖꯥꯡ ꯊꯣꯡꯕꯒꯤ ꯌꯦꯟ ꯀꯩꯀꯥ ꯊꯣꯡꯕꯩ ꯃꯆꯜ ꯃꯔꯥꯡ ꯑꯝꯇ ꯍꯥꯏꯔꯣꯅꯦ ꯃꯥꯟꯅꯕꯔ ꯌꯦꯡꯁꯦ
ꯑꯁ ꯑꯩꯗꯤ ꯊꯣꯡꯗ‌ꯦꯗ ꯑꯩꯗꯤ ꯃꯇꯦꯡ ꯄꯥꯡꯕ ꯈꯣꯠꯄꯤ ꯇꯧꯕꯅꯦ ꯑꯩ ꯉ‌ꯣꯟꯗ ꯊꯣꯡꯉ‌ꯣ ꯍꯥꯏꯔꯗꯤ
ꯀꯩꯅ‌ꯣꯅ‌ꯦ ꯅꯣꯏ ꯊ‌ꯣꯡꯉꯀꯥꯟꯗꯀꯣ
ꯃꯃꯤꯡ ꯂꯣꯏ ꯀꯥꯎꯊꯣꯛꯈ꯭ꯔꯦꯗ ꯃꯆꯜꯒꯨꯝꯕ ꯖꯤꯔꯥꯗꯤ ꯑꯩ ꯍꯥꯞꯇꯦꯕ ꯑꯩꯒꯤ ꯖꯤꯔꯥꯗꯤ ꯍꯩꯅꯗꯦꯕ
ꯑꯁ ꯑꯩ ꯅꯍꯟ ꯉꯥ ꯊꯣꯡꯕ ꯑꯉꯥꯡ ꯑꯩ ꯑꯩꯅ ꯉꯥ ꯁꯦꯝꯃꯗꯤꯀꯣ ꯑꯩꯗꯤ ꯀꯩꯅꯣ ꯌꯥꯎꯗꯕ ꯌꯥꯔꯣꯏ ꯑꯩꯗꯤ ꯁꯥ ꯃꯔ‌ꯣꯏꯗꯤ ꯀꯝꯄꯜꯁꯔꯤ ꯌꯥꯎꯔꯅꯤ ꯎ ꯑꯗꯨꯒ ꯑ ꯀꯩꯅꯣꯗꯣ ꯈꯥꯃ‌ꯦꯟꯗꯣ
ꯎꯝ ꯑꯁꯤꯠꯄꯗ‌ꯣ
ꯍ‌ꯣꯏ ꯈꯥꯃꯦꯟ ꯑꯁꯤꯟꯕꯤ ꯌꯥꯎꯔꯅꯤ ꯌꯥꯝ ꯌꯥꯎꯗꯕꯤꯗ ꯍꯥꯏꯗꯤ ꯉꯥꯗꯣ ꯈꯔ ꯃꯁꯥ ꯀꯟꯁꯤꯟꯅꯤꯡꯉꯥꯏꯀꯣ
ꯑꯥ
ꯑꯗꯨꯨ ꯌꯥꯎꯔꯅꯤ ꯖꯤꯔꯥ ꯃꯆꯥꯁ‌ꯦ ꯉꯥꯍꯤꯡ ꯇꯣꯏ ꯆꯥꯎꯔꯅꯤ ꯅꯤꯃꯥꯁꯥꯗꯤ ꯍꯥꯞꯄꯔꯣꯏ
ꯑꯥ
ꯑꯗꯨꯗꯒꯤ ꯑꯗꯨ ꯂꯩꯔꯦ ꯑꯗꯨ ꯁꯥꯃꯔꯣꯏ ꯂꯩꯔꯦ ꯑꯗꯨꯒ ꯅꯥꯀꯨ ꯀꯣꯄꯤꯁꯨ ꯂꯩꯔꯦꯅꯥ ꯀꯣꯄꯤꯁꯨ ꯍꯥꯄꯖꯨ ꯍꯥꯎꯕꯅꯦ ꯑꯗꯩꯗꯤ ꯉꯧꯔ ꯀꯥꯟꯗꯥ ꯍꯥꯟꯅ ꯖꯤꯔ ꯉꯧꯔꯅꯤ ꯇꯦꯁꯄꯇꯥ ꯉꯧꯔꯅꯤ ꯉꯧꯅ ꯑꯗꯨꯒ ꯎꯝ ꯀꯩꯅꯣ ꯑꯣꯅꯤꯌꯟꯗꯣ ꯑꯣꯅꯤꯌꯟ ꯊꯥꯗꯔꯅꯤ ꯑꯣꯅꯤꯌꯟ ꯊꯥꯗꯔ ꯃꯇꯨꯡꯗ ꯉꯥꯡꯂꯤ ꯉꯥꯡꯂꯤ ꯇꯧꯔꯛꯄꯗꯨꯗ ꯀꯩꯅꯣꯃꯨꯛ ꯊꯥꯗꯔꯅꯤ ꯆꯅꯝꯃꯨꯛ ꯊꯥꯗꯔꯅꯤ ꯆꯅꯝ ꯊꯥ ꯍꯦꯛ ꯊꯕꯒ ꯑꯗꯨꯝ ꯀꯩꯅꯣꯗ ꯑ ꯉꯥꯁꯥ ꯉꯁꯥꯏꯒꯤ ꯑꯥ ꯃꯆꯜꯗꯣ ꯃꯆꯜꯗꯣ ꯊꯥꯗꯔꯅꯤ ꯑꯗꯨ ꯂꯣꯏꯔꯕ ꯃꯇꯨꯡꯗ ꯈꯥꯃꯦꯟ ꯁꯤꯟꯕ ꯊꯥꯗꯔꯅꯤ ꯃꯔꯣꯏ ꯅꯥꯀꯨꯄꯤ ꯊꯥꯔꯅꯤ ꯉꯥꯛꯇꯪ ꯑꯣꯠꯂꯦꯗꯅ ꯁꯧꯍꯜꯂꯦꯗꯅ
ꯑꯥ ꯍꯣꯏ
ꯁꯧꯍꯜꯂꯒ ꯑꯗꯨꯗꯩꯗꯤ ꯉꯥ ꯊꯥꯗꯕ ꯌꯥꯔꯦ ꯃꯆꯨ ꯊꯥꯗꯔꯒ ꯉꯥ ꯊꯥꯗꯕꯩ ꯑꯗꯨꯗꯩ ꯉꯥꯖꯨ ꯑꯣꯠꯂꯒ ꯉꯥꯛꯇꯪ ꯑꯣꯠꯄꯤꯔꯅꯤ ꯑꯗꯨꯗ ꯃꯁꯥ ꯀꯜꯂꯦ ꯑꯥ ꯎꯝ ꯃꯁ ꯀꯟꯖꯤꯂ ꯑꯣꯏꯗꯤꯅꯦ ꯑꯣꯠꯄꯤꯗꯕ ꯗꯨꯝ ꯏꯁꯤꯡ ꯊꯥꯗꯔ ꯑꯗꯨ ꯕꯣ ꯕꯣ ꯁꯧꯍꯟ ꯑꯗꯨꯝ ꯑꯣꯠꯂꯗꯤ ꯇꯣꯏꯔꯦ ꯑꯗꯨꯝ ꯑ ꯉꯥꯏꯔꯒ ꯑꯗꯨꯝ ꯁꯤꯡ ꯈꯔ ꯍꯥꯞꯄꯒ ꯑꯗꯨꯝ ꯌꯥꯔꯅꯤ ꯑꯗꯨꯗꯤ ꯑꯣꯀꯦ ꯇꯥꯔꯅꯤ ꯃꯍꯥꯎ ꯃꯩ ꯆꯂ
ꯇꯧꯁꯤꯔꯣ ꯌꯥꯝ ꯇꯧꯔꯖꯤꯔꯣ
ꯎꯝ ꯍꯌꯦꯡ ꯇꯧꯁꯤꯔꯣ ꯅꯍꯥꯟ ꯀꯅꯥꯅ ꯊꯣꯡꯕꯅꯣ ꯅꯍꯥꯟ ꯉꯥꯍꯩꯗꯣ
ꯔꯥꯖꯆꯥꯜꯗꯦꯟ ꯊꯣꯡꯉꯦ ꯑꯁ ꯍꯥꯎꯕꯅꯦ ꯑꯗꯣ ꯅꯣꯏꯕꯥꯅꯤ ꯄꯨꯜꯂꯒ ꯊꯣꯡꯉꯨꯔꯣꯅꯦ
ꯇꯁ ꯅꯣꯏ ꯊꯣꯡ